ꯅꯨꯡꯁꯤꯕꯤ
ꯀꯩꯗꯧꯔꯤꯅꯣ
ꯑ ꯀꯩꯁꯨ ꯇꯧꯗꯦꯗ ꯆꯥꯛ ꯌꯦꯟꯁꯥꯡ ꯊꯣꯡꯉ ꯑꯗꯨꯃꯥꯏ ꯉ ꯁꯥꯏꯅ ꯍꯥꯏꯕꯗꯨꯅꯦ ꯂꯦꯟꯂꯒ ꯂꯩꯌꯦ ꯃꯨꯟꯗ꯭ꯔꯦ ꯄꯨꯡ ꯑꯃ ꯍꯦꯟꯅ ꯊꯣꯡꯗ꯭ꯔꯗꯤ ꯍꯥꯎꯔꯣꯏꯔꯥ ꯍꯥꯏꯅ ꯈꯜꯂ ꯊꯣꯡꯍꯜꯂꯦ ꯑꯗꯨꯅ ꯅꯪꯗꯤ
ꯑꯩꯗꯨꯗꯤ ꯁꯨꯝ ꯂꯩꯔꯤꯗ
ꯇꯜꯂꯦꯍꯦ ꯅꯣꯏ ꯅꯣꯏꯒꯤ ꯂꯧꯗꯣ ꯃꯤ ꯀꯌꯥ ꯇꯧꯋꯦ ꯍꯥꯏꯕ꯭ꯔꯣ
ꯂꯤꯡꯕꯗꯣꯔꯥ
ꯍꯣꯏ
ꯃꯤ ꯀꯨꯟꯒꯨꯝꯕ ꯍꯥꯏꯕꯀꯣ
ꯍꯣꯏ
ꯑꯗꯨꯒꯤ ꯄꯨꯡ ꯑꯍꯨꯝ ꯑꯗꯨꯋꯥꯏꯗ ꯂꯣꯏ ꯍꯥꯏꯕꯀꯣ
ꯑ ꯑ ꯃꯤ ꯑ ꯃꯤ ꯀꯨꯟꯃꯨꯛ
ꯍꯣꯏ ꯃꯤ ꯀꯨꯝꯃꯨ ꯍꯥꯏꯌꯦꯕ ꯑꯩꯁꯨ ꯈꯪꯗꯦ
ꯑꯥ
ꯅꯣꯏꯗꯤ ꯂꯣꯏꯔꯕꯣ
ꯑꯩꯈꯣꯏ ꯑ ꯀꯩꯅꯣ ꯇꯧꯗ‍‍꯭ꯔꯤ ꯂꯣꯏ ꯑ ꯂꯣꯏꯗ꯭ꯔꯤꯌꯦ ꯑꯩꯈꯣꯏꯗꯤ ꯂꯣꯏꯗ꯭ꯔꯤꯌꯦ ꯀꯩꯅꯣ ꯊꯥꯒꯦ ꯊꯥ ꯊꯥꯒꯦꯗꯤ ꯇꯧꯔꯦ ꯑꯗꯨ ꯊꯥꯗꯤ ꯊꯥꯗ꯭ꯔꯦ ꯍꯥꯏꯕꯒꯨꯝ ꯇꯧꯕꯅꯦ ꯗꯨ ꯑꯩꯁꯨ ꯑ ꯊꯕꯛ ꯆꯤꯟꯃꯟꯕꯒꯤ ꯍꯥꯏꯕ꯭ꯔꯥ ꯍꯪꯗꯕꯀꯣ ꯑꯩꯅ
ꯎ
ꯑꯗꯨꯒꯤꯅꯤꯗ
ꯑꯩꯈꯣꯏꯗꯤ ꯀꯩꯅꯣꯝ ꯇꯧꯋ‌ꯦꯕꯀꯣ ꯎꯝ ꯊꯥꯕꯨꯗꯤ ꯊꯥꯕ ꯂꯣꯏꯔꯦ ꯇꯪꯈꯥꯏꯗꯣ ꯀꯩꯅꯣꯝ ꯇꯧꯕꯒꯤꯀꯣ ꯑ ꯀꯩ ꯍꯥꯏꯇꯥꯔꯦ ꯄꯥꯟꯊꯦꯜ ꯂꯧꯕ ꯍꯥꯞꯄꯒ‌ꫯꯀꯣ
ꯍꯣꯏ ꯍꯣꯏ ꯍꯠ
ꯍꯥ ꯄꯥꯝꯐꯦꯟ ꯍꯥꯏꯗꯥꯏꯅꯦ ꯑꯗꯨꯃꯥꯏꯅ ꯇꯧꯕꯒꯤ ꯐꯖꯅ ꯍꯧꯈ꯭ꯔꯦ ꯑꯗꯨꯗꯤ ꯌꯥꯝꯅ ꯀꯩꯅꯣꯝ ꯇꯧ ꯍꯧꯈ꯭ꯔꯦ ꯃꯁꯛꯁꯨ ꯌꯥꯝꯅ ꯂꯣꯏ ꯈꯪꯈ꯭ꯔꯦꯕꯀꯣ
ꯍꯣꯏ
ꯈꯔ ꯈꯔ ꯋꯥꯡꯈ꯭ꯔꯦꯕ ꯑꯩꯈꯣꯏ ꯈꯨꯠꯇꯤꯒꯤ ꯍꯦꯟꯁꯨ ꯋꯥꯡꯈ꯭ꯔ‌ꯦꯕꯅꯦ ꯑ ꯍꯨꯠꯄ ꯍꯥꯏꯕꯁꯤ ꯑꯩꯈꯣꯏ ꯀꯩꯅꯣꯝ ꯍꯥꯏꯗꯣꯏꯅꯣ
ꯑꯣ ꯈꯪꯉꯦ ꯈꯪꯉꯦ ꯑꯩꯈꯣꯏꯅ ꯂꯤꯡꯒ ꯗꯧꯕ ꯃꯇꯝꯗꯩ ꯍꯦꯟꯅ ꯈꯔ ꯁꯥꯡꯕꯗꯣ ꯑꯣꯏꯔꯝꯅꯤ
ꯑꯗꯨꯗꯒꯤꯁꯨ ꯈꯤꯇꯪꯕꯨꯗꯤ ‌ꯄꯤꯛꯑꯦꯕꯀꯣ
ꯍꯣꯏ
ꯑꯗꯨ ꯈꯔ ꯆꯞ ꯃꯅꯤ ꯃꯅꯥꯒ‌ꯦ ꯇꯧꯔꯝꯒꯅꯤ ꯑꯗꯨꯒꯤ
ꯀꯨꯏꯔ‌ꯦꯕꯀꯣ ꯅꯣꯏ ꯅꯣꯏ ꯅꯍꯥꯟꯗꯣ ꯀꯥꯅꯣꯝ ꯇꯧꯗ꯭ꯔꯤ ꯑ
ꯀꯞ ꯄꯟꯐꯦꯟꯒꯤ ꯍꯨꯟꯗ꯭ꯔꯤ ꯍꯥꯏꯕꯗꯣ ꯃꯔꯨ
ꯍꯥ ꯍꯥ ꯍꯥ ꯍꯥꯍꯨꯟꯗ꯭ꯔꯤ ꯍꯥꯏꯕꯗꯣ ꯍꯣꯏ
ꯑꯗꯨ ꯑꯩꯈꯣꯏ ꯑꯩꯈꯣꯏꯒꯤꯗꯤ ꯍꯨꯟꯈ꯭ꯔꯤꯕ ꯃꯆꯥ ꯃꯆꯥ ꯍꯧꯈ꯭ꯔꯦꯕ ꯑꯗꯨꯒꯤ ꯑꯩꯈꯣꯏꯗ ꯍꯥꯟꯅ ꯇꯧ ꯃꯥꯜꯂꯦ ꯑꯗꯨꯒꯤ ꯑꯗꯨ ꯅꯣꯏ ꯇꯧꯕꯗꯤ ꯊꯦꯡꯉꯅꯤ ꯑꯩ ꯈꯜꯂꯒ ꯂꯩꯈ꯭ꯔꯕꯅꯦꯕꯣ
ꯉꯟꯅ ꯇꯧꯔ ꯉꯟꯅ ꯆꯥꯔꯒ ꯅꯣꯏꯅ ꯂꯣꯏꯕ ꯀꯥꯟꯗ ꯑꯩꯈꯣꯏ ꯅꯧꯅ ꯑꯃꯨꯛ ꯆꯥꯔꯛꯇꯣꯏꯅꯦ ꯀꯦꯔꯤꯔꯣ
ꯑꯁ ꯋꯥꯔꯤꯗꯤ ꯆꯞ ꯃꯥꯟꯅꯕꯤꯅꯤꯍꯦ ꯑꯗꯨꯗꯤ
ꯆꯥꯔꯛꯒ ꯅꯣꯏ ꯂꯣꯏꯕ ꯀꯥꯟꯗ ꯑꯣꯏꯅ ꯆꯥꯛ ꯆꯥꯥꯎꯔꯅꯤ
ꯇꯞꯅ ꯇꯞꯅꯥ ꯂ ꯀꯩꯅꯣꯝ ꯇꯧꯕꯅꯤꯅ ꯇꯞꯅ ꯆꯥꯔꯒꯦ ꯍꯥꯏꯕ꯭ꯔꯣ
ꯆꯥꯛ ꯏꯟꯁꯥꯡ ꯊꯣꯡ ꯑ‌‌ꯣꯝꯕꯒꯤ ꯁꯥꯕꯗꯣ ꯂꯪ ꯃꯥꯏꯗꯒ ꯍꯨꯃꯥꯡꯉꯤ ꯍꯨꯃꯥꯡꯉꯥꯛꯇꯅ‌ꯦ ꯋꯥꯕꯁꯤꯕꯨ
ꯑꯨꯏꯁ ꯑ ꯌꯥꯝ ꯁꯥꯕꯅꯦ
ꯅꯪꯗꯤ ꯅꯊꯟꯇ ꯂꯩꯕꯅꯤ ꯃꯊꯟꯗ ꯂꯩ ꯂꯩꯔꯁꯨ ꯅꯪꯗꯤ ꯁꯥꯅꯤꯡꯉꯥꯏ ꯂꯩꯇꯦꯗ
ꯍꯁ ꯀꯩꯅꯣ ꯁꯥꯅꯤꯡꯉꯥꯏ ꯂꯩꯇꯦ ꯍꯥꯏꯕꯗꯨꯗꯤ ꯀꯥꯌꯥꯃꯨꯛꯁꯨ ꯁꯥꯕ꯭ꯔꯥ ꯅꯪ ꯈꯪꯗꯕꯅꯦ꯫ ꯑꯥ ꯁꯤꯒ‌ꯦ ꯇꯧꯋ‌ꯦꯅꯦ꯫
ꯏꯪꯍꯟꯅꯤꯡꯉꯥꯏ ꯀꯔꯤ ꯀꯔꯤ ꯂꯣꯏ ꯂꯩꯕꯩꯅꯤꯅ ꯑꯗꯨ ꯑꯗꯨꯃꯥꯏꯅ ꯇꯧꯔꯒ ꯂꯩꯕ ꯌꯥꯔꯦꯅ ꯑꯩꯈꯣꯏꯗꯤ ꯑꯁ ꯕꯦꯔꯥꯅꯤ꯫
ꯏꯪꯍꯟꯅꯤꯡꯉꯥꯏꯒꯤꯁꯦ ꯈꯪꯗ꯭ꯔꯦꯅꯦ ꯑꯁꯤ ꯏꯪꯍꯟꯕꯁꯨꯀꯣ
ꯎꯝ ꯏꯪꯍꯟꯕꯤꯗꯣ ꯏꯪꯗ꯭ꯔꯦ ꯍꯥꯏꯕꯗꯨꯔꯣ ꯅꯪꯒꯤꯗꯣ꯫
ꯍꯣꯏ ꯌꯥꯝ ꯁꯥꯕꯒꯤ ꯀꯩꯝꯇ ꯏꯪꯗ꯭ꯔꯦꯅꯦ ꯊꯣꯡ ꯃꯅꯥꯛꯗ ꯈꯔ ꯅꯨꯡꯗꯥꯡ ꯄꯨꯡꯁꯦ ꯕꯥꯔꯣ ꯑꯃ ꯑꯅꯤ ꯇꯥꯔꯝꯗꯥꯏꯗ ꯍꯥꯞꯄꯗꯤ ꯏꯪꯉꯦꯀꯣ꯫ ꯑꯗꯣ ꯀꯥꯗꯗꯤ ꯏꯪꯗ꯭ꯔꯦꯕ ꯑꯗꯨꯒꯤ ꯀꯥꯗ ꯇꯨꯝꯕ ꯌꯥꯗ꯭ꯔꯦꯕꯀꯣ ꯑꯩ ꯀꯥꯗ ꯇꯨꯝꯃꯤꯁꯦ ꯅꯣ ꯑꯌꯨꯛ ꯍꯧꯒꯠ ꯑꯌꯨꯛꯁꯦ ꯄꯨꯡ ꯇꯔꯦꯠ ꯅꯤꯄꯥꯟ ꯑꯗꯨꯃꯥꯏꯅ ꯇꯧꯕ ꯀꯥꯟꯗ ꯐꯃꯨꯡ ꯑꯃꯨꯛ ꯆꯤꯡꯁꯤꯜꯂꯒ ꯇꯨꯝꯕꯅꯤꯃꯦ ꯅꯠꯇ꯭ꯔꯗꯤ ꯌꯥꯗ꯭ꯔꯦ꯫
ꯑꯗꯨ ꯐꯔꯕꯅꯦ ꯍꯥꯏꯗꯤ ꯐꯔꯦ ꯍꯥꯏꯕꯗꯨꯗꯤ ꯀꯩꯅꯣ ꯇꯧꯕꯅꯤꯅ ꯎꯝ, ꯑꯗꯨꯝ ꯁꯥꯔ ꯂꯩꯔꯕꯅꯤꯅ ꯉꯧꯔꯅꯤꯅ ꯑꯗꯨꯗꯤ,
ꯑꯦ ꯑꯩꯈꯣꯏꯁꯦ ꯉꯧꯕꯁꯦ ꯄꯥꯝꯖꯗ꯭ꯔꯦ ꯕꯦꯝꯃꯥ꯫
ꯀꯔꯤ ꯀꯔꯤ ꯅꯪꯅ ꯁꯤꯖꯤꯟꯅꯤꯡꯅꯤꯉꯥꯏ ꯁꯤꯖꯤꯟꯅꯤꯡꯉꯥꯏ ꯀꯔꯤ ꯂꯩꯔꯁꯨ ꯁꯤꯖꯤꯟꯅꯗ꯭ꯔꯦꯅ꯫ ꯇꯤꯡꯗ꯭ꯔꯦꯅ ꯑꯗꯨꯗꯤ꯫
ꯑꯁ ꯉꯧꯅꯤꯡꯗꯦꯃꯦ ꯁꯥꯔꯁꯨ ꯁꯥꯔꯁꯨ ꯑꯗꯨꯝ ꯃꯨ ꯏꯪꯉꯥꯁꯨ ꯃꯨꯇ꯭ꯔꯤꯛ ꯃꯨꯔꯒꯥ ꯐꯝꯕꯗꯨꯅ ꯌꯥꯝ ꯄꯥꯝꯃꯦ ꯉꯧꯕ ꯑꯁꯦꯡꯕ ꯉꯧꯅꯤꯡꯗ꯭ꯔꯦꯃꯦ꯫ ꯀꯞꯅꯤꯡꯉꯛꯈ꯭ꯔꯕꯅꯦ ꯅꯪ ꯈꯪꯗꯕꯩꯅꯦ ꯁꯥꯃꯟꯕꯒꯤꯀꯣ ꯌꯥꯝꯅ ꯀꯞ ꯀꯅꯤꯡꯕꯅꯦ ꯀꯩꯁꯨ ꯇꯧꯅꯤꯡꯉꯥꯏꯁꯨ ꯀꯞꯄꯁꯨ ꯌꯥꯗꯦ ꯅꯣꯛꯄꯁꯨ ꯌꯥꯗꯦ꯫ ꯋꯥꯔꯤ ꯇꯧꯕꯁꯨ ꯁꯥꯏꯌꯦ ꯁꯤꯅꯦꯃꯥ ꯌꯦꯡꯕꯁꯨ ꯁꯥꯏꯌꯦ꯫ ꯏꯔꯨꯕ ꯃꯇꯝꯗ ꯈꯔ ꯏꯪꯉꯤ꯫ ꯀꯣ ꯏꯔꯨꯔꯅꯤ ꯑꯗꯨꯒ ꯑꯗꯨ ꯏꯪꯍꯟꯕ ꯃꯅꯥꯛꯇ ꯐꯝꯃꯗꯤꯀꯣ ꯌꯥꯝ ꯅꯨꯡꯉꯥꯏꯌꯦꯕ꯫ ꯑꯗꯨꯗꯤ ꯏꯪꯉꯅꯤ ꯑꯗꯨ ꯉꯥꯛꯇꯪ ꯂꯩꯔꯗꯤ ꯀꯥꯗꯣ ꯁꯥꯕꯅꯤꯅ ꯑꯗꯨꯝ ꯍꯧꯔꯦ꯫
ꯑꯩꯈꯣꯏꯁꯨ ꯑꯁ ꯈꯪꯗꯦ ꯍꯧꯖꯤꯛ ꯑꯁꯤ ꯀꯥꯟ ꯅꯨꯃꯤꯠ ꯍꯨꯝꯅꯤꯗꯤ ꯑꯣꯏꯔꯦꯕ ꯑꯩꯈꯣꯏ ꯏꯪꯉꯤꯗꯣ꯫ ꯇꯨꯝ ꯅꯨꯝꯃꯤꯠ ꯑꯍꯨꯝ ꯑꯣꯏꯕ ꯃꯥꯜꯂꯦ ꯏꯪꯕ ꯍꯧꯔꯤꯗꯣ ꯅꯨꯃꯤꯠ ꯑꯅꯤꯃꯨꯛ ꯁꯥꯔꯦꯕꯀꯣ꯫ ꯁꯤꯗꯗꯤ ꯅꯣꯏꯒꯨꯝꯅ ꯌꯥꯝꯅ ꯈꯥꯡꯕꯗꯤ ꯉꯝ ꯗꯤ ꯉꯝꯗꯕꯗꯤ ꯅꯠꯇꯦ ꯅꯍꯥꯟꯗꯤ ꯑꯃꯔꯛꯇꯤ ꯏꯆꯦ ꯑꯩꯈꯣꯏꯅꯤ ꯊꯦꯡꯅ ꯀꯩꯅꯣ ꯇꯧꯕꯗꯣ ꯄꯨꯡ ꯑꯍꯨꯝ, ꯑꯗꯨ ꯅꯨꯃꯤꯠꯇꯣ ꯅꯨꯡꯊꯤꯟꯗꯗꯤ ꯑꯗꯨꯝ ꯅꯣꯡ ꯆꯨꯔ ꯂꯩꯕꯅꯦꯕ ꯑ ꯅꯨꯡꯗꯥꯡꯗꯣ ꯈꯔ ꯀꯩꯅꯣ ꯇꯧꯕ ꯃꯥꯜꯂꯦ ꯋꯥꯡꯈꯠꯄꯀꯣ, ꯑꯗꯨꯒꯤ ꯑꯁ ꯅꯨꯡꯗꯥꯡ ꯑꯩꯈꯣꯏꯅꯤ ꯄꯨꯡ ꯑꯍꯨꯝ ꯇꯥꯔꯦꯕ ꯇꯨꯝꯗꯔꯒ ꯂꯩꯕꯗꯣ꯫ ꯑꯩꯅ ꯁꯃꯟꯕꯒꯤ ꯑꯩꯗꯤ ꯑꯩ ꯋꯥꯈꯜꯗꯤ ꯏꯆꯦꯗꯣ ꯁꯥꯔꯁꯨ ꯇꯨꯝꯃꯦ ꯍꯥꯏꯅ ꯈꯜꯂꯤꯅꯦꯕꯗ ꯑꯩꯅ ꯏꯦ ꯏꯆꯦ ꯍꯥꯟꯅ ꯀꯧꯕꯅꯦꯕ ꯑꯁ ꯃꯥꯁꯨ ꯇꯨꯝꯗꯕꯤꯗ ꯃꯥꯏ ꯃꯥꯏꯗꯣ ꯀꯩꯅꯣ ꯃꯥ ꯏꯪꯍꯟꯅꯤꯡꯉꯥꯏ ꯍꯨꯝꯃꯒ ꯂꯩꯔꯝꯃꯦ ꯌꯥꯝ ꯁꯃꯟꯕꯒꯤ꯫ ꯃꯥꯁꯨ ꯍꯧꯒꯠꯂꯛꯑꯦ ꯑꯩꯁꯨ ꯍꯧꯒꯠꯂꯛꯑꯦ ꯑꯗꯨ ꯐꯝꯃꯒ ꯑꯗꯨꯝ ꯐꯝꯃꯦ ꯐꯝꯃꯦ ꯐꯝꯃꯦ꯫ ꯑꯗꯨ ꯃꯇꯨꯡꯗ ꯈꯔ ꯏꯪꯉꯦꯕ ꯑꯗꯨ ꯑꯗꯨ ꯅꯨꯃꯤꯠꯇꯁꯨ ꯑꯩꯈꯣꯏꯗꯣ ꯁꯥꯃꯟꯕꯒꯦ ꯏꯔꯨꯕꯁꯨ ꯒ꯭ꯌꯥꯟ ꯃꯥꯟ ꯇꯥꯗꯕꯅꯦ ꯀꯌꯥꯔꯛ ꯂꯨꯔꯕ꯭ꯔꯥ ꯍꯥꯏꯕꯗꯣ ꯍꯥꯏꯕꯗꯤ ꯁꯥꯕꯒꯤ ꯆꯥꯡꯗꯣ ꯑꯗꯨ ꯅꯨꯃꯤꯠꯇꯤ ꯌꯥꯝ ꯁꯥꯏꯌꯦꯕ ꯑꯁ꯫ ꯅꯍꯥꯟꯗꯤ ꯑꯃꯨꯛꯀ ꯑꯌꯥꯝ ꯁꯥꯗꯕ ꯑꯃꯗ ꯆꯦ ꯑꯃ ꯑꯥꯗꯒꯤ ꯂꯥꯛꯑꯦ ꯍꯥꯏꯕꯗꯣ꯫ ꯈꯣꯏꯅꯤꯁꯦ ꯃꯈꯥꯗ ꯇꯨꯝꯕꯅꯦꯕ ꯑꯅꯤꯖꯦ꯫ ꯇꯨꯝꯃꯒ ꯍꯥꯏꯗꯤ ꯏꯪ ꯑꯗꯨ ꯅꯨꯃꯤꯗꯨ ꯏꯪꯗꯕ ꯏꯪꯗꯕꯒꯤ ꯑꯩꯗꯣ ꯑꯗꯨꯝ ꯇꯨꯝꯕ ꯀꯥꯟꯗ ꯃꯤꯗ ꯍꯦꯛ ꯀꯣꯜꯂ ꯇꯨꯝꯒꯜꯂꯦꯕꯀꯣ ꯑꯩꯗꯤ ꯃꯤꯠ ꯄꯥꯡꯊꯣꯛꯄ ꯀꯥꯟꯗ ꯑꯩ ꯃꯉꯣꯟꯗ ꯀꯣꯜꯂ ꯇꯨꯝꯃꯒ ꯂꯩ ꯍꯥꯏꯌꯦ ꯌꯥꯝ ꯅꯨꯡꯅꯤꯡꯗ꯭ꯔꯥꯕ꯫
ꯀꯧ ꯌꯥꯝꯅ ꯁꯥꯕ ꯃꯇꯝꯗꯨꯗꯣ ꯀꯣ ꯌꯥꯝ ꯁꯥ ꯑꯃꯗꯤ ꯁꯤꯒꯦ ꯇꯧꯔꯝꯑꯅꯤ ꯅꯪꯅ
ꯍꯣꯏ ꯑꯗꯨ ꯅꯨꯃꯤꯠꯇꯣ ꯌꯥꯝ ꯁꯥꯗꯕꯒꯤꯅꯦꯕ ꯑꯩꯅ ꯑꯗꯨꯅꯦ ꯌꯥꯝ ꯅꯣꯛꯅꯤꯡꯗ꯭ꯔꯦ ꯍꯥꯏꯕ ꯑ ꯑꯃꯅ ꯅꯣꯛꯄꯗ ꯁꯤꯒꯦ ꯇꯧꯕꯅꯦ꯫
ꯑꯩꯁꯦ ꯑꯥ ꯉꯝꯃꯒ ꯇꯨꯝꯃꯒ ꯂꯩꯕꯁꯨ ꯅꯩꯔꯦꯍꯦ꯫
ꯑꯁꯦꯡꯕꯅꯦ ꯑꯩꯁꯨ ꯀꯩꯅꯣ ꯇꯧꯗꯦꯕ ꯑꯗꯨ ꯅꯨꯃꯤꯠꯇꯣ꯫ ꯗꯨ ꯌꯥꯝ ꯁꯥꯗꯕꯒꯤ ꯑꯃꯨꯛꯀ ꯑꯩꯗꯣ ꯊꯥꯏꯅ ꯑꯩ ꯑꯩ ꯃꯤ ꯑꯃꯒ ꯇꯨꯝꯗ꯭ꯔꯗꯤ ꯄꯤꯂꯣ ꯑꯃ ꯊꯝꯃꯒ ꯎꯝ ꯍꯦꯛꯇ ꯀꯣꯜꯂ ꯇꯨꯝꯕꯒꯨꯝꯕ ꯈꯣꯠꯄ ꯌꯥꯝ ꯇꯧꯋꯦꯕꯀꯣ꯫ ꯑꯃꯥꯏꯅ ꯇꯧꯕꯅꯤꯅ ꯈꯪꯗꯦ꯫ ꯑꯗꯨ ꯅꯨꯃꯤꯠꯇꯨ ꯏꯪꯕꯒ ꯑꯗꯨ ꯏꯅꯥꯛꯇ ꯏꯆꯦꯁꯨ ꯇꯨꯝꯃꯕꯅꯤꯅ ꯑꯩꯗꯣ ꯑꯗꯨꯝ ꯊꯥꯏꯅꯒꯤ ꯊꯕꯛ ꯇꯧꯕ ꯍꯥꯏꯕ ꯇꯥꯔꯦ꯫
ꯍꯧꯅꯕꯤꯗꯣ ꯍꯧꯅꯕꯤꯗꯣ ꯍꯧꯔꯦꯅꯦ꯫ ꯑꯦꯁ ꯃꯥꯗꯤ ꯀꯩ ꯍꯥꯏ ꯃꯥꯗꯤ ꯁꯥꯗꯦ ꯁꯥꯏꯌꯦ ꯍꯥꯏꯕ꯭ꯔꯥ꯫
ꯃꯥꯗꯣ ꯃꯤꯠ ꯄꯥꯡꯊꯣꯛꯄꯒ ꯃꯥꯁꯦ ꯈꯔ ꯁꯥ ꯑꯩꯅ ꯈꯔ ꯀꯣꯟꯕ ꯍꯥꯎꯕ ꯃꯥꯁꯦ ꯈꯔ ꯈꯔ ꯁꯥꯕ ꯑꯃ ꯍꯧꯕ ꯃꯥꯜꯂꯦꯕ ꯑꯗꫭ ꯃꯥꯅ ꯃꯤꯠ ꯄꯥꯡꯊꯣꯛꯄꯀꯥꯟꯅ ꯑꯩ ꯀꯣꯜꯂ ꯂꯩꯔꯝꯃꯦ ꯍꯥꯏꯌꯦ꯫ ꯃꯥꯅ ꯑꯩꯉꯣꯟꯗ ꯐꯠ ꯆꯠꯂꫭ ꯍꯥꯏꯔꯒꯗꯧꯋꯦ ꯍꯥꯏꯌꯦ ꯑꯦ ꯃꯥꯅ ꯍꯥꯏꯕꯗꯤ ꯌꯥꯝ ꯅꫭꯛꯅꯤꯡ
ꯎꯝ ꯐꯨꯗꯅꯅꯤꯀꯣ ꯐꯖꯅ ꯐꯨꯗꯤ ꯐꯥꯗꯧꯕ꯫
ꯑꯗꯨꯅꯦ ꯌꯥꯝ ꯅꯣꯛꯅꯤꯡꯗ꯭ꯔ ꯍꯥꯏꯕ ꯑꯩꯕꯨ꯫ ꯏꯊꯟꯇ ꯅꯩꯃꯟꯕꯒꯤ ꯑꯩꯁꯨ ꯀꯞꯅꯤꯡꯕ ꯐꯥꯎꯔꯕꯅꯤꯅ ꯁꯤꯔꯥꯟ ꯗꯨꯔꯥꯟꯅꯤ ꯇꯧꯔꯤꯕ ꯊꯕꯛꯁꯤꯁꯨ꯫
ꯑꯩꯁ ꯅꯪꯁꯨ ꯉꯝꯃꯨꯗꯤ ꯉꯝꯃꯤ ꯍꯦ ꯁꯥ ꯀꯥꯟ ꯃꯤꯉꯣꯟꯗ ꯀꯣꯜꯂꯒ ꯂꯩꯕꯗꯨꯗꯤ ꯀꯌꯥꯃꯨꯛꯁꯨ꯫ ꯄꯁ ꯑꯁꯦꯡꯕ ꯑꯩꯕꯨꯗꯤ ꯉꯝꯗ꯭ꯔꯦꯀꯣ꯫ ꯅꯣꯏꯕꯨꯗꯤ ꯈꯔꯕꯨ ꯀꯩꯅꯣꯝ ꯇꯧꯕꯒꯤ
ꯅꯠ ꯑꯗꯨ ꯅꯨꯃꯤꯠ ꯅꯍꯥꯟꯗꯤ ꯑꯗꯨꯝ ꯁꯥꯏꯌꯦꯕꯀꯣ ꯑꯩ ꯈꯥꯡꯕ ꯉꯝꯗꯦꯕ ꯅꯍꯥꯟꯕꯨꯗꯤ꯫ ꯑꯗꯨ ꯅꯨꯃꯤꯠ ꯑꯃꯨꯛ ꯈꯔ ꯏꯪꯕꯥ ꯑꯗꯨꯒ ꯏꯆꯦꯒꯁꯨ ꯇꯨꯝꯕꯥ꯫ ꯑ ꯊꯥꯏꯅꯗꯒꯤ ꯑꯩꯒ ꯃꯤꯠ ꯑꯦ ꯑꯗꯨ ꯈꯪ ꯅꯠꯇꯦ ꯑꯩꯅ ꯑꯥ ꯑꯩꯈꯣꯏꯔꯣꯝꯗ ꯂꯩꯕ ꯀꯥꯟꯗꯁꯨ ꯏꯃꯥꯇꯣꯟꯒ ꯑꯩꯈꯣꯏꯅꯤ ꯃꯊꯛ ꯃꯈꯥ ꯇꯨꯝꯃꯦꯕ ꯑꯗꯨꯁꯨ ꯑꯩꯗꯣ ꯏꯃꯥ ꯑꯦ ꯏꯃꯥꯇꯣꯟꯅ ꯃꯊꯛ ꯇꯨꯝꯕ ꯑꯩꯅ ꯃꯈꯥ ꯇꯨꯝꯃꯁꯨ ꯑꯩꯅ ꯃꯥꯒꯤ ꯀꯣꯟꯕ ꯌꯥꯗꯦꯅ ꯃꯊꯛ ꯃꯈꯥ ꯇꯨꯝꯕꯒꯤ ꯑꯗꯨꯐꯥꯎ ꯑꯩ ꯃꯥꯒꯤ ꯈꯣꯡ ꯅꯠꯇꯦ ꯃꯥꯒꯤ ꯈꯣꯡ ꯀꯣꯜꯂ ꯇꯨꯝꯃꯤꯅꯦ꯫
ꯅꯪ ꯆꯤꯗꯤꯕꯀꯣ꯫ ꯈꯔ ꯌꯥꯝ ꯁꯥꯔ ꯀꯥꯟꯗꯥ ꯑꯩꯗꯤ ꯁꯥꯕ ꯀꯥꯟꯗꯥ ꯃꯤꯉꫭꯟ ꯃꯤꯅ ꯑꯩꯉꯣꯟꯗ ꯊꯦꯡꯕ ꯇꯧꯕꯗꯣ ꯑꯩꯗꯤ ꯉꯝꯗꯦꯕꯀꯣ ꯁꯥꯔꯗꯤ ꯑꯁ ꯍꯨꯃꯥꯡ ꯀꯥꯡꯕꯩꯔ ꯒꯤꯌꯥꯟ ꯃꯥꯟ ꯇꯥꯗꯦ ꯀꯩꯅꯣꯝ ꯑꯩꯉꯣꯟꯗ ꯋꯥꯕꯗꯣ ꯃꯤꯉꯣꯟꯗꯗꯤꯑꯦ ꯊꯦꯡꯉꯥ ꯇꯨꯝꯕꯗꯣ ꯑꯗꯨꯗꯤ ꯉꯝꯗꯦꯕ ꯑꯗꯨꯗꯤ ꯑꯩꯗꯤ ꯑꯁ ꯑꯗꯨꯒꯨꯝꯕꯗꯤ ꯇꯣꯛꯑꯦ ꯉꯝꯗ꯭ꯔꯦ ꯁꯔꯦꯟꯗꯔ
ꯑꯗꯨ ꯅꯨꯃꯤꯠꯇꯣ ꯑꯩꯅ ꯌꯥꯝ ꯅꯣꯛꯅꯤꯡꯕ ꯅꯣꯛꯅꯤꯡꯗ꯭ꯔꯥ ꯍꯥꯏꯕ ꯑꯩꯒꯤ ꯊꯕꯛꯇꯣ
ꯑꯗꯨꯕꯨꯇꯣ ꯍꯣꯏ ꯇꯧꯕ ꯌꯥꯕ ꯊꯕꯛ ꯔꯣꯕ ꯑꯗꯨ ꯑꯁ ꯑꯩꯗꯤ ꯌꯥꯝ ꯅꯣꯛꯅꯤꯡꯕꯁꯤꯗꯤ꯫
ꯍꯨꯝ ꯑꯗꯣ ꯃꯥꯗꯤ ꯀꯩꯒꯩ ꯀꯩꯝꯇ ꯍꯥꯏꯔꯛꯇ꯭ꯔꯦ ꯀꯩꯒꯤ ꯑꯩꯉꯣꯟꯗ ꯀꫭꯟꯕꯥ ꯀꯍꯥꯏꯔꯛꯑꯗꯤ ꯐꯥꯗꯧꯕ
ꯑꯗꯨꯗꯤ ꯅꯨꯡꯗꯥꯡ ꯑꯣꯏꯕꯒꯤ ꯑꯗꯨꯗꯤ ꯍꯥꯏꯗꯦ ꯑꯗꯨ ꯃꯥ ꯑꯩꯁꯨ ꯈꯪꯗꯦꯕ ꯅꯨꯡ ꯗꯥꯡꯉꯗꯤ ꯃꯥꯅ ꯑꯌꯨꯛꯇ ꯍꯧꯒꯠꯂꯒꯀꯣ ꯑꯁ ꯅꯪ ꯅꯨꯡꯗꯥꯡꯗ ꯑꯩꯉꯣꯟꯗ ꯗꯨꯃꯥꯏꯟ ꯇꯧꯔꯦ꯫ ꯄꯅꯤꯅꯦ ꯈꯣꯠꯂꯤꯅꯦ ꯍꯥꯏꯅ ꯃꯥꯅ ꯑꯩꯉꯣꯟꯗ ꯑꯗꯨꯝ ꯋꯥꯔꯤ ꯑꯣꯏꯅ ꯂꯤꯔꯛꯄꯅꯦꯕꯥ ꯑꯁ ꯃꯥꯅ ꯑꯁꯩ ꯁꯤꯃꯨꯛ ꯁꯥꯕ ꯀꯥꯟ ꯗ ꯑꯩꯉꯣꯟꯗ ꯀꯣꯜꯂꯛꯑꯦꯅꯦ ꯅꯪꯗꯤ ꯍꯥꯏꯌꯦꯕ ꯑꯩꯅ ꯑꯩꯗꯤ ꯈꯪꯗꯦ ꯈꯔ ꯏꯪꯕꯒꯤ ꯑꯣꯏꯔꯝꯃꯅꯦ ꯑꯩꯗꯤ ꯊꯥꯏꯅꯗꯒꯤ ꯑꯗꯨꯝ ꯇꯨꯝꯕ ꯀꯥꯟꯗ ꯃꯤ ꯌꯥꯝ ꯀꯣꯟꯒꯜꯂꯦꯗꯅ꯫ ꯃꯤ ꯌꯥꯝ ꯀꯣꯜꯂ ꯇꯨꯝꯕꯒꯤ ꯍꯩꯅꯕꯤꯗꯣ ꯏꯁꯥꯗ ꯂꯩꯔꯦꯕ꯫
ꯎꯝ ꯑꯁ ꯑꯁ ꯃꯤꯉꯣꯟꯗ ꯍꯣꯏ ꯅꯨꯡꯊꯤꯟ ꯊꯥꯗꯤꯀꯣ ꯏꯪꯊꯝ ꯊꯥꯗꯗꯤ ꯃꯤꯅ ꯀꯣꯜꯂꯒꯗꯨꯗꯤ ꯂꯨꯝꯃꯤꯗꯅ ꯃꯤꯅ ꯊꯦꯡꯕꯗꯨꯅ ꯐꯤꯠ ꯐꯩꯆꯨꯞꯒ ꯊꯦꯡꯕꯗꯨꯅ ꯃꯤꯅ ꯍꯦꯟꯅ ꯂꯨꯝꯃꯤꯗꯅ ꯏꯁꯥꯗꯒꯤ ꯑꯦ ꯑ ꯀꯩꯅꯣꯝ ꯇꯧꯕꯗꯨ ꯊꯣꯛꯄꯅꯤꯅꯀꯣ
ꯍꯣꯏ
ꯑꯗꯨꯒꯤ ꯈꯪꯗ꯭ꯔꯦ ꯁꯥꯕꯅꯦꯅ ꯑꯁ ꯑꯁ ꯅꯪ ꯑꯁꯤꯗ ꯂꯥꯛꯑꯗꯤꯌꯦ ꯀꯞꯄꯒ ꯌꯨꯝ ꯍꯟꯈ꯭ꯔꯅꯤꯀꯣ ꯑ ꯅꯣꯡꯃꯐꯥꯎ ꯅꯪ ꯂꯩꯅꯤꯡꯉꯣꯏ
ꯑꯩꯅ ꯅꯪ ꯍꯧꯖꯤꯛ ꯂꯩꯐꯝꯗꯣ ꯅꯣꯡꯃ ꯍꯥꯏ ꯅꯣ ꯑꯩ ꯑ ꯄꯨꯡꯈꯥꯏ ꯂꯩꯕ ꯉꯝꯗꯧ ꯃꯥꯟꯗꯦ ꯑꯁ ꯅꯣꯏꯒꯤ ꯀꯩꯅꯣꯗꯨꯒ ꯑꯁ ꯑꯩ ꯌꯥꯝ ꯍꯩꯅꯔꯣꯏꯗ
ꯀꯌꯥꯃꯨꯛꯁꯨ ꯁꯥꯕ꯭ꯔꯥ ꯍꯥꯏꯗꯤ ꯀꯞꯅꯤꯡꯕꯅꯥ ꯀꯞ ꯕꯅ ꯀꯞꯄꯁꯨ ꯌꯥꯗꯦ ꯀꯞꯄꯁꯨ ꯀꯥꯟꯅꯕ ꯐꯪꯗꯦ꯫
ꯑꯁ ꯍꯌꯦꯡ ꯋꯥꯏ ꯀꯞꯄꯁꯨ ꯀꯅꯥ ꯍꯥ
ꯍꯥꯕꯤꯅꯦ ꯀꯩ ꯎꯄꯥꯏ ꯂꯩ꯫ ꯑꯗꯨꯒꯤ ꯏꯪ ꯏꯪ ꯃꯄꯥꯟ ꯃꯇꯝꯗ ꯆꯠꯄꯅꯤꯕ ꯑ ꯑꯁ ꯑꯩꯗꯣ ꯇꯣꯏꯅ ꯍꯥꯀꯠꯆꯕ ꯁꯤꯒ ꯒ꯭ꯌꯥꯟ ꯃꯥꯟ ꯇꯥꯗꯕꯅꯦ ꯑꯩꯗꯤ
ꯈꯣꯏꯔꯣꯝꯗ ꯀꯣꯏꯔꯛꯑꯣ ꯁꯥꯔꯤꯉꯩꯗ ꯑꯗꯨ ꯏꯪꯕꯀ ꯑꯥ ꯏꯪꯕ ꯀꯥꯟꯗ ꯑꯃꯨꯛ ꯆꯪꯉꯣ ꯅ ꯅꯐꯝꯗ
ꯑꯁ ꯀꯩꯅꯣꯍꯦ ꯈꯪꯉꯤꯍꯦ
ꯃꯥꯟ ꯆꯪꯉꯨꯅꯥ
ꯑꯁ ꯅꯣꯏ ꯆꯦꯒ ꯂꯩꯕꯅꯤꯅ ꯀꯣꯏꯕꯁꯨ ꯌꯥꯗꯧ ꯃꯥꯥꯟꯗꯦ
ꯕꯣꯜꯒꯨꯝꯕ ꯌꯦꯡꯗꯣꯏꯔꯣ ꯉꯁꯤꯗꯣ
ꯍꯣꯏ ꯌꯦꯡꯗꯣꯏꯅꯦ ꯊꯕꯛ ꯂꯩꯇꯦ ꯑꯗꯨ ꯌꯦꯡꯗ꯭ꯔꯗꯤ ꯀꯩꯗꯧꯔꯨꯅꯤ꯫
ꯀꯌꯥꯗ ꯂꯩꯕ꯭ꯔꯣ ꯏꯆꯦ ꯈꯣꯏꯅꯤꯁꯨ ꯌꯦꯡꯒꯦꯕ ꯑꯁ ꯉꯔꯥꯡ ꯀꯞꯃꯟꯕ ꯉꯁꯤꯗꯣ
ꯑꯩ ꯀꯌꯥꯃꯨꯛꯁꯨ ꯅꯨꯡꯁꯤꯕ꯭ꯔꯥ ꯉꯔꯥꯡꯒꯤꯗꯣ ꯑꯥ
ꯉꯁꯤ ꯑꯩꯅ ꯂꯝꯕꯤ ꯈꯣꯏꯅꯤ ꯑꯥ ꯑꯣꯛꯁꯥ ꯂꯩꯅꯦ ꯊꯣꯛꯑꯦꯅ
ꯑꯥ
ꯑꯗꯨ ꯑꯩꯗꯣ ꯑꯣꯛꯁꯥ ꯂꯩꯅꯤꯡꯉꯥꯏ ꯂꯝꯕꯤꯗ ꯆꯠꯂꯁꯨ ꯑꯩꯅ ꯃꯣꯏ ꯈꯨꯟꯒꯤ ꯃꯤꯁꯤꯡꯗꯣ ꯅꯤꯡꯁꯤꯡꯂꯛꯄ ꯋꯥꯅꯤꯅꯦ ꯑꯁ ꯇꯟꯉꯁꯤꯗꯤ ꯇꯥꯕ꯭ꯔꯣ ꯇꯥꯗꯕ꯭ꯔ ꯏꯕꯦꯃꯥ ꯏꯕꯦꯝꯃꯥ ꯆꯥꯎꯍꯟ